ꯑꯥꯎ
ꯀꯗꯣꯃꯤꯅꯣ
ꯆꯜ ꯇꯧꯔꯣꯃꯤꯅꯤꯗ
ꯀꯗꯧꯔꯒ
ꯇꯤꯕꯤꯗꯣ
ꯑꯣ ꯅꯪ ꯃꯃꯤ ꯂꯥꯏꯔꯦꯝꯕꯤꯗꯨꯣ ꯌꯦꯡꯉꯨ ꯑꯣꯏꯗ꯭ꯔꯤꯕꯣ
ꯄꯁꯗꯨꯒ
ꯉꯕ꯭ꯔꯣ
ꯑ ꯈꯪꯗꯦꯅ ꯐꯤꯂꯝꯅꯦꯅ ꯃꯄꯨꯡ ꯃꯔꯩꯁꯨ ꯐꯥꯗꯦ ꯑꯗꯨꯒ
ꯀꯩꯅꯃ ꯀꯨꯝꯃꯔꯚꯠ ꯍꯖꯕ
ꯅꯗ ꯂꯣꯏ ꯁꯟꯗꯦꯍ ꯍꯃꯩ ꯐꯥꯗ
ꯀꯟꯇꯤꯅ꯭ꯌꯨ ꯂꯥ
ꯋꯥꯟ
ꯀ ꯀꯩ ꯀꯔꯤ ꯆꯥꯟꯅꯔꯤꯒꯦ ꯃꯣꯏ ꯍꯧꯖꯤꯛꯀꯥꯟ ꯇꯨꯕꯤ ꯀꯟꯇꯤꯅ꯭ꯌꯨ ꯉꯥꯛꯇ
ꯑꯗꯨꯅ ꯍꯥꯏꯗꯤ ꯌꯥꯝꯅ ꯐꯖꯕꯩ ꯇꯥꯏꯔꯞꯇꯒ ꯇꯧꯁꯜꯂꯦꯕ ꯁꯤꯒꯁꯦ ꯑꯩꯈꯣꯏꯒꯤ ꯌꯥꯝ ꯌꯦꯡꯍꯟꯅꯤꯡꯕꯒꯤ ꯇꯥꯏꯞꯇꯒ
ꯐꯤꯂꯝꯁ ꯌꯦ ꯀꯖꯤꯔꯦ ꯂꯩꯈꯤꯗꯕꯅꯦ ꯇꯨꯕꯤ ꯀꯟꯇꯤꯅ꯭ꯌꯨ ꯉꯥꯛꯇ ꯉꯥꯏꯔꯕꯅꯦꯕ
ꯌꯥꯁꯦ ꯀꯥꯏ ꯇ ꯤꯛꯛꯇ ꯅ ꯄꯥꯏ ꯁꯥꯔ ꯀꯩꯅꯣ ꯀꯩꯗꯧꯔꯒꯦ ꯐꯂꯝ ꯌꯦꯡꯁ ꯍꯥꯏ ꯅꯪ ꯐꯤꯂꯝ ꯌꯦꯡꯁꯤ ꯂꯥꯛꯀꯦ ꯍꯥꯏꯔꯣ ꯑꯩꯈꯣꯏꯗ
ꯎꯝ
ꯄꯥꯄꯔꯦꯖ ꯑꯗꯨꯃꯤꯅꯥ
ꯍꯣꯏ
ꯀꯇꯗꯤ ꯄꯥꯎꯁꯦ ꯌꯦꯡꯅꯤꯡꯉꯤꯗ
ꯏꯉꯅꯦ ꯅꯪꯗꯤ ꯅꯨꯡꯗꯥꯡꯁꯨ ꯐ꯭ꯔꯤ ꯊꯥꯔꯝꯃꯣꯏꯗꯣ ꯐꯨꯠꯕꯣꯜ ꯌꯦꯡꯉꯝꯒꯅꯤ
ꯃꯣꯏꯅ ꯌꯦꯡꯁꯤꯅ ꯍꯟꯗꯛ ꯃꯦꯁ ꯐꯖꯕ ꯑꯝꯇ ꯇꯥꯗꯦꯗ
ꯎꯝ ꯗꯌꯥ
ꯑꯣ ꯏꯦ
ꯅꯪ ꯃꯦꯁꯤ ꯐꯦꯂ ꯔꯣꯅꯥꯜꯗꯣ ꯐꯦꯂꯥ
ꯑꯩꯗꯤ ꯑꯗꯨꯝ ꯐꯦꯟ ꯑꯃ ꯂꯩꯇꯦ ꯑꯃꯁꯨ ꯌꯥꯎꯕꯤ ꯑꯃꯁꯨ ꯌꯥꯎꯕꯅꯦ ꯑꯩꯈꯣꯏꯗꯤ ꯅ꯭ꯌꯨ ꯇ꯭ꯔꯦꯟ
ꯄꯠꯇꯦ
ꯑꯗꯨ ꯃꯦꯆꯅꯗꯤ ꯍꯦꯟꯅ ꯄꯥꯝꯃꯦ
ꯎꯝ
ꯎꯝ ꯎꯝ
ꯑꯩꯒ ꯃꯥꯥꯟꯅꯔꯤ
ꯅꯪ ꯃꯣꯟꯒ ꯌꯦꯡꯕ ꯍꯥꯏ ꯃꯦꯁꯤ
ꯃꯦꯁꯤꯤ ꯇꯣꯃ ꯊꯗꯤ ꯈꯉꯦ ꯜ ꯊꯔꯕꯨꯗꯤꯤ ꯈꯪ ꯇꯨ ꯊꯥꯎꯖꯟ ꯀꯦ ꯍꯥꯏꯒꯦꯗꯦꯅꯣ ꯀꯔꯤ ꯑꯔꯖꯦꯟꯇꯤꯅꯥꯒ ꯀꯛꯏꯒꯅꯣ ꯇꯥꯕ ꯑꯃ ꯐꯥꯏꯅꯦꯜꯗ ꯑꯩꯗꯣ ꯌꯦꯡꯒ
ꯆꯗꯔꯤ
ꯑꯔꯖꯦꯟꯇꯤꯅꯥ ꯀꯔꯤ ꯀꯟꯇ꯭ꯔꯤꯒꯅꯣ ꯀꯥꯎꯔꯦ ꯇꯥꯈꯤꯕꯅꯦꯕ ꯇꯨ ꯊꯥꯎꯖꯟ ꯀꯌꯥꯒꯤꯅꯣ ꯈꯪꯗꯦ ꯏ ꯀꯥꯗꯣ
ꯑ ꯀꯥꯒꯤꯦ ꯋꯥ
ꯀꯥꯔꯦꯗꯨꯁꯨ
ꯑꯗꯨ ꯀꯥꯄ꯭ꯔꯕ
ꯀꯥꯎꯕ꯭ꯔꯣ ꯀꯥꯗꯕ꯭ꯔꯣ ꯀꯥꯎꯈ꯭ꯔꯦ ꯑꯩ ꯌꯦꯡꯗꯤ ꯌꯦꯡꯒꯦ
ꯎ ꯃꯃ ꯃꯃꯥ ꯂꯤ ꯀꯒꯤ ꯑꯗꯨ ꯌꯥꯎꯗꯦꯟ ꯀꯅꯣ
ꯋꯥꯀꯥ ꯋꯥꯀꯥ ꯊꯣꯛꯄ ꯁꯍꯤ ꯁꯔ ꯅ ꯇꯔꯥ ꯃꯊꯪꯒꯤ
ꯍꯣꯏ ꯑꯗꯨꯅ ꯀꯅꯥꯒꯗ ꯇꯥꯕꯗꯣ ꯃꯣꯏꯁꯨ ꯌꯥꯎꯔꯤ ꯖꯔꯃꯅꯤꯒꯤꯔꯥ ꯀꯩꯅꯣ ꯇꯥꯕꯗ ꯌꯥꯎꯔꯤꯅ ꯍꯥꯏꯂꯦ ꯎꯝ ꯅ ꯀꯥꯔꯒ ꯇꯧꯕ
ꯑꯔꯦꯒꯣꯕꯥꯁꯤ ꯈꯥꯏꯉꯦ ꯣꯗꯤ
ꯑꯩ ꯑꯗꯨ ꯃꯣꯏꯗꯤ ꯖꯨꯝ ꯇꯧꯔꯒꯁꯨ ꯎꯠꯇꯦ ꯃꯤ ꯃꯤ ꯑꯃꯅ ꯀꯃꯥꯏꯅ ꯕꯣꯟ ꯀꯥꯎꯔꯤꯗꯣ ꯃꯊꯛꯇꯒꯤ ꯀꯩꯅꯣ ꯀꯛꯆꯤꯡ ꯃꯥꯟꯈꯩ ꯇꯧꯔꯒ ꯀꯅꯥꯅ ꯀꯅꯥꯅ‌ꯣꯁꯨ ꯈꯪꯗ‌ꯦ ꯆ‌ꯦꯜꯂꯕ‌ꯣ ꯀꯥꯏꯅ‌ꯣ ꯒꯌ‍꯭ꯋꯥ
ꯑꯩ ꯍꯩꯇꯦ ꯑꯩ ꯏꯕꯣꯟ ꯌꯦꯕ
ꯕ‌ꯣꯟ ꯆ‌ꯦꯡ ꯇ‌ꯦ
ꯍꯩꯇ‌ꯦ
ꯃ‌ꯣꯏ ꯅ ꯁꯤꯟ ꯆ‌ꯦꯟ ꯍꯥꯏꯕ
ꯈꯪꯗ‌ꯦ
ꯉꯁꯤꯗꯩ ꯌ‌ꯦꯡꯕꯗ ꯃꯕꯨꯛ ꯐꯔꯝꯗꯧ ꯃꯥꯜꯂꯤ ꯍ‌ꯣꯏꯅ‌ꯦ ꯔ‌ꯣꯅꯥꯜꯗ‌ꯣ ꯗꯨꯅ ꯈꯔ ꯁꯛꯀ ꯈꯔ ꯇꯥꯈꯠꯍꯧꯗꯧ ꯃꯥꯜꯂꯦ ꯃꯁꯛꯇꯣ ꯑ
ꯎ ꯅꯪꯁꯨ ꯋꯥꯊꯤ ꯉꯥꯡꯕꯩꯅꯦꯕ ꯑꯩꯉꯣꯟꯗ ꯇꯧꯔꯛꯏꯁꯦ
ꯀꯩꯅ‌ꯣ ꯁꯨꯝ ꯀꯃꯥꯏ ꯀꯃꯥꯏ ꯇꯧꯔꯤ ꯈꯣꯠꯂꯤꯅ ꯍꯪꯕꯩ ꯐꯣꯟ ꯇꯧꯔꯛꯄꯁꯦꯕꯊꯤ ꯉꯥꯡꯕ ꯆꯤꯡꯉꯕꯣ
ꯕ‌ꯣꯜꯗꯤ ꯌ‌ꯦꯡꯕ꯭ꯔ ꯕ
ꯍꯥꯥ
ꯍꯟꯗꯛꯀꯤ ‌ꯕ‌ꯣꯜꯗꯤ ꯌ‌ꯦꯡꯕ꯭ꯔꯕ
ꯌꯦꯡꯗꯦꯗ
ꯀꯩꯒꯤ
ꯕꯣꯟ ꯌꯦꯡꯕ ꯍꯩꯖ ꯍꯦꯗꯅ ꯑꯩ ꯃꯣꯏꯒꯤ ꯔꯨꯜ ꯀꯀꯥꯛꯇꯣ ꯌꯥꯝ ꯈꯪꯗꯦ ꯑꯁ ꯔꯦꯠ ꯒ꯭ꯔꯤꯟꯒ ꯀ ꯂꯩ ꯇꯔꯦ ꯃꯣꯏ ꯀꯥꯔꯠ ꯌꯦꯂꯣ ꯀꯥꯏꯅ
ꯂꯩ ꯐꯥꯎꯟꯗ‌ꯩ ꯀꯩꯗꯩ ꯃ‌ꯦꯟ ꯃꯥꯟ ꯇꯥꯗ‌ꯦ
ꯍꯥ
ꯐꯥꯎꯟ ꯅꯤ ꯀꯩꯅ‌ꯣ
ꯔ‌ꯦꯠ ꯀꯥꯔꯗ ꯔ‌ꯦꯠ ꯀꯥꯔꯠ ꯆꯒꯔꯦ ꯀꯥꯏꯅ ꯀꯥꯡꯒ ꯇꯥꯗꯤꯦ ꯒ꯭ꯌꯥꯟ ꯇꯥꯗ‌ꯦ ꯃꯤꯟ ꯉꯥꯡꯅꯕ ꯗꯨꯅ‌ꯦ ꯑꯩꯟ ꯍꯥꯏꯁ‌ꯦ
ꯑꯗꯨ ꯇꯔ ꯍꯥꯏꯖꯅꯅꯦ ꯑꯩꯈꯣꯏꯒꯤ ꯌꯦꯂ‌ꯣ ꯀꯥ꯭ꯔꯗ ꯑꯅꯤ ꯁꯠꯂꯀꯥꯟꯗ ꯔ‌ꯦꯔ ꯀꯥ꯭ꯔꯗ ꯆꯥꯗ‌ꯣꯏꯕ ꯋꯥꯔꯅꯤꯡ ꯕ‌ꯣꯜ ꯁꯅꯕꯗ ꯐ‌ꯣꯜ ꯇꯧꯕꯒꯤ
ꯑ ꯔꯦꯠꯁꯤꯅ ꯒꯦꯑꯥ꯭ꯎꯠ ꯍꯥꯏꯗ‌ꯣꯏꯔꯥ
ꯂꯪꯊꯣꯛꯈ꯭ꯔꯅꯤ ꯃꯦꯁꯇꯨꯗꯒꯤ ꯌꯥꯎꯕ ꯌꯥꯔꯣꯏ
ꯑꯗꯣ ꯒꯦꯠ ꯑꯥꯎꯠ ꯑꯣꯏꯗꯣꯏꯁꯦ ꯑꯗꯨ ꯃꯦꯠꯁꯇꯨ ꯈꯛꯇꯔꯣ
ꯑꯗꯨ ꯀꯣꯏꯁꯟꯗꯅꯦ ꯍꯧꯖꯤꯕꯨ ꯈꯪꯉꯤꯗꯁꯦ
ꯉꯪꯁꯨ ꯈꯪꯗꯕ
ꯑꯩ ꯈꯪꯕ꯭ꯔꯦ ꯑꯗꯨꯁꯗ ꯇꯧꯔ ꯑꯗꯨ ꯃꯥꯜꯂꯦ
ꯑꯥ
ꯑꯗꯨ ꯃꯦꯁ ꯑꯣꯏꯅꯤ ꯃꯥꯜ ꯍꯥꯏꯇꯥꯔꯦ ꯃꯊꯪ ꯃꯦꯁꯇꯗꯤ ꯑꯗꯨꯃꯥꯏꯅ ꯌꯥꯅꯤ
ꯁ ꯈꯥꯟꯗꯤꯗ ꯐꯨꯠꯕꯣꯜꯁꯦ ꯃꯤ ꯇ ꯄꯥꯝꯗꯤ ꯄꯥꯝꯅꯕꯅꯦꯀꯣ
ꯀꯦꯣ ꯏꯟꯗꯤꯌꯥ ꯌ ꯅ ꯀꯦꯅꯦ ꯍꯗ
ꯑ ꯀꯔꯤ ꯀꯔꯤꯈꯥꯡꯕ ꯈꯪꯗꯕ꯭ꯔꯥ ꯀꯩꯅꯣ ꯊꯥꯏꯅ ꯏꯃꯥꯟꯅꯕꯤ ꯉꯍꯥꯟꯋꯥꯏ ꯁ꯭ꯀꯨꯜ ꯇꯝꯃꯤꯟꯅꯔꯤ ꯀꯥꯟꯗ ꯑꯃ ꯅꯦꯃꯥꯔ ꯑꯃ ꯂꯩꯕꯗꯣ ꯈꯣꯡꯇꯦꯛꯄꯗꯣ ꯈꯣꯡꯇꯦꯛꯄꯗꯅꯦꯩꯅ ꯈꯪꯉꯤꯁꯦ ꯍꯥꯏ ꯃꯈꯣꯡ ꯃꯈꯣꯡ ꯇꯦꯛꯄꯗꯒꯤꯗꯒꯤ ꯃꯣꯏ ꯃꯌꯥꯝꯁꯤꯅ ꯅꯦꯃꯥꯔ ꯃꯈꯣꯡꯗꯦ ꯈꯣꯠꯇ ꯅꯨꯡꯉꯥꯏꯇꯦ ꯅꯨꯡꯉꯥꯏꯇꯦ ꯁꯤꯅ ꯃ ꯀ꯭ꯂꯥꯁ ꯃꯅꯨꯡꯅꯨꯡꯁꯤꯗ
ꯅꯪꯅ ꯈ ꯀ ꯅꯪ ꯀ ꯈꯗꯦꯅ ꯅ ꯍꯗ ꯍ ꯑꯗꯨ
ꯑꯗꯨꯗ ꯃꯣꯏ ꯍꯥꯏꯕꯗꯨ ꯇꯥꯍꯧꯕꯅꯦ
ꯁꯣꯏꯗ ꯍ
ꯦ ꯃꯥꯔ ꯃꯈꯈꯣꯡ ꯇꯦꯛꯑꯦꯅ
ꯎꯝ ꯎꯝ ꯎꯝ ꯀ ꯊꯁꯤꯠꯇ
ꯑꯥ
ꯑꯗꯒꯤ ꯃꯦꯁꯤꯈꯣꯏ ꯔꯣꯅꯥꯜꯗꯣ ꯍꯣꯏꯁꯦ ꯁꯍꯤ ꯍ ꯂꯩ ꯇꯅꯦ
ꯆꯍꯤ ꯀꯅꯥꯅ ꯍꯦꯜꯂꯦ ꯍꯥꯏꯅꯣ ꯅꯪ ꯀꯥꯎꯅꯤꯡ ꯀꯥꯎꯒꯦ ꯍꯥꯏꯗꯣ ꯍꯂꯨ ꯊꯝꯃꯨꯗ ꯀꯥꯎꯕ ꯑꯗꯨꯗꯤ
ꯍꯥꯅꯗꯐꯥꯎ ꯌꯥꯕ꯭ꯔꯣ
ꯑꯥꯙꯥ ꯈꯟ ꯁꯅ ꯂꯩꯩꯅꯣ
ꯍꯣꯏ ꯆꯍꯤ ꯆꯍꯤ ꯋꯥ ꯊꯝꯃꯦꯗꯥꯏꯅꯦ ꯁꯤꯐꯥꯎ ꯆꯍꯤ ꯁꯥꯐꯥꯎꯒꯤ ꯃꯤ ꯁꯥꯟꯅꯕ ꯌꯥꯏꯑꯅ
ꯁꯤꯁꯦ ꯂꯩ ꯑꯗꯨꯗꯝꯗ ꯃꯥꯟꯗꯦꯗ ꯈꯪ ꯂꯩꯗ꯭ꯔꯦꯔꯕꯅꯦ ꯑꯗꯨꯒ ꯂꯁꯜꯂꯛꯑꯗꯤ ꯌꯥꯔꯝꯃꯣꯏ ꯃꯣꯏꯗ ꯂꯩꯕꯅꯦ
ꯑ
ꯃꯦꯁꯤ ꯍꯣꯏꯗꯤ ꯑꯗꯨꯝ ꯂꯗꯋꯥ ꯆꯍꯤ ꯅꯤꯐꯨꯒ ꯅꯤꯊꯣꯏꯕ ꯁꯣꯏꯨꯔꯒꯅ ꯇꯧꯕꯅꯦꯕ
ꯐꯤꯁꯤꯔꯣꯅꯥꯗꯣ ꯑꯣꯏꯔꯁꯦ ꯍꯃꯥꯟꯅꯕ꯭ꯔ
ꯈꯪꯗ ꯎꯝ
ꯃꯤꯁꯤꯁꯦ ꯃꯈꯣꯡ ꯅꯥꯝꯃꯒ ꯈꯈꯣꯡꯅ ꯑꯃꯨꯒ ꯁꯥꯡ ꯃꯥꯟꯅꯗꯦ ꯍꯥꯏꯦ ꯆꯨꯝꯖꯥꯂꯣ
ꯑꯗ ꯍꯥꯏꯅꯣ
ꯃꯈꯈꯣꯡ ꯅꯥꯃꯅ ꯁꯥꯡ ꯍꯦꯜꯂꯤ
ꯎꯝ
ꯅ ꯀꯕꯨꯒꯤ ꯈꯨ ꯉꯀꯅ ꯃ ꯁꯉꯦ
ꯆꯥꯎ ꯉꯥꯡꯗꯦ ꯅꯪꯗꯨ ꯆꯥꯎꯥꯎ ꯉꯥꯡꯗꯦꯕ ꯅꯪꯁꯦꯕꯣ
ꯂꯦꯞꯄꯗ ꯃꯈꯣꯡꯗꯣꯤꯡ ꯇꯤꯡꯅ ꯊꯝꯗꯕꯅꯤꯅ ꯈꯪꯉꯝꯃꯗꯧ ꯀꯣꯟꯕꯅꯦ ꯁꯥꯡꯉ ꯑꯗꯨꯏ
ꯀꯔꯤ
ꯂꯦꯞꯄꯗꯅꯦ ꯃꯈꯣꯡꯗꯣ ꯊꯝꯕꯩ ꯃꯑꯣꯡꯗꯣ ꯑꯅꯤꯃꯛꯁꯤꯁꯦ ꯃꯥꯅ ꯁꯅ ꯊꯝꯗꯕꯅꯦ ꯅꯥꯀꯗ ꯑꯃ ꯑꯗꯨꯝ ꯀꯣꯟꯒꯅꯦ ꯁꯥꯡ ꯍꯦꯟꯕꯒꯤ
ꯀꯔꯤ
ꯈꯣꯡꯗꯅꯥꯃꯁꯥꯡ ꯍꯦꯟꯕꯒꯤꯅꯦ
ꯑꯣ
ꯂꯦꯞꯄꯗ ꯈꯣꯡ ꯑꯅꯤ ꯆꯠꯁꯤ ꯆꯞ ꯃꯥꯟꯅꯁꯨ ꯊꯝꯗ ꯑꯃꯗꯤ ꯑꯗꯨꯝ ꯀꯣꯟꯗꯣꯏꯅꯤꯌꯦ
ꯃꯤꯔꯝ ꯅꯪꯈ ꯃꯣꯟ ꯌꯦꯡꯗꯅ ꯀꯅꯥꯅꯥ ꯂꯩꯔꯛ ꯑꯦꯅꯣ ꯑꯗꯨ ꯋꯔꯤꯖꯦ
ꯔ ꯑꯣ ꯑꯩꯈꯣꯏ ꯏꯅꯥꯎꯄꯥꯁꯤꯡꯃꯥꯅ ꯍꯥꯏꯕꯅꯦ
ꯎꯝ ꯍ ꯍꯥꯟꯅꯕꯤꯔꯔꯕ꯭ꯔꯥꯗꯤꯥꯟꯗ ꯑꯩ ꯒ꯭ꯌꯥꯟ ꯇꯥꯗꯦ ꯅꯪꯋꯔꯤꯗꯣ ꯑꯩꯖꯨ ꯈꯪꯗ꯭ꯔꯦꯗ ꯑꯗꯨ ꯌꯧꯁꯤꯜꯂꯛꯑꯗꯤ ꯑꯩ ꯊꯗ ꯃꯥꯏꯁꯦ ꯀꯅꯥꯅꯣ ꯈꯪꯖꯟ ꯑ ꯅꯪ ꯉꯥꯡ ꯑꯣꯏ ꯀꯥꯅ ꯃꯁꯤ ꯍꯥꯏꯒꯥꯅꯤ
ꯀꯔꯤꯅꯣ ꯑꯩꯅ ꯉꯥꯏꯉ ꯋꯥ ꯑꯗꯨꯗ ꯀꯔꯤ ꯀꯣꯛ ꯉꯥꯎꯕ ꯀꯩ ꯌꯥꯎꯔꯒꯦ ꯅꯪꯅ ꯇꯥꯏꯗꯨꯕꯣ
ꯉꯥꯎꯔꯦ ꯑꯩ ꯈꯪꯗꯦ ꯅꯪꯅ ꯉꯥꯡꯉꯤꯗꯣꯗ ꯑꯩ ꯀꯔꯥꯏ ꯑꯩ ꯕꯣꯜ ꯍꯥꯏꯗꯤ ꯀꯔꯤꯅꯣ ꯀꯣ ꯀꯦꯅ ꯄꯣꯅꯦ ꯍꯥꯏꯁꯤꯕꯣ ꯀꯃꯥꯏꯅ ꯇꯧꯕ ꯊꯕꯛꯅꯣ
ꯕꯣꯜ ꯍꯥꯏꯁꯤꯔꯣ
ꯑꯣ
ꯃꯄꯥꯟꯗꯥ ꯗꯣꯛ ꯀꯧꯕꯗꯣ ꯕꯣꯜ ꯀꯧꯑ
ꯀꯥꯂ ꯀꯥꯂꯜꯂꯣꯏꯗ꯭ꯔꯣ ꯑꯩꯅ ꯍꯥꯏꯅꯤꯡꯉꯁꯦ ꯎꯝ ꯍꯥ ꯀꯩ ꯀ ꯇꯧꯋꯥꯏꯗꯧꯅ ꯍꯥꯏꯁꯦ
ꯌꯥꯝ ꯀꯩꯁꯨ ꯍꯦꯜꯂꯝꯃꯣꯏꯗ
ꯎꯝ
ꯁꯦꯟꯇꯤꯃꯤꯇꯔ ꯇꯔꯥꯃꯨꯛ
ꯀꯔꯤ
ꯁꯦꯟꯇꯤꯃꯤꯇꯔ ꯇ ꯑꯃꯒ ꯁꯥꯏ ꯌꯦꯟ ꯆꯂ ꯑꯃ ꯆꯔ
ꯍ ꯑꯉ ꯂꯩ ꯂꯪꯗꯦ
ꯑꯩ ꯉꯥꯎꯔꯦ ꯑꯩ ꯀꯣꯛꯁꯦ ꯀꯩꯅꯣꯝ ꯇꯧꯔꯦꯕ ꯑꯩ ꯀꯩꯅꯣꯝ ꯑꯩ ꯀꯩꯅꯣꯝ ꯑꯩ ꯉꯥꯏꯍꯥꯛ ꯄ꯭ꯔꯤꯟꯁꯤꯄꯥ ꯌꯦꯡꯖꯝꯕꯁꯦ ꯑꯩ ꯀꯣꯛꯇ ꯂꯣꯏ ꯉꯥꯎꯔꯦ ꯑꯩ ꯑ ꯌꯥꯗ ꯑꯩ ꯊꯃꯗꯅ ꯋꯥꯏ ꯏ ꯆꯜꯂ ꯀꯦ ꯀꯔꯑꯗ ꯃꯃꯥꯏ ꯊꯝ ꯍꯔꯏ ꯊꯃꯦꯔꯒꯦ ꯀꯣ
ꯆꯂꯗꯅ
ꯊꯃꯦ ꯊꯃꯦ